ꯑꯥ
ꯇꯥꯏꯌꯦ ꯇꯥꯏꯌꯦ ꯇꯥꯔꯦꯀꯣ ꯅꯪꯁꯨ
ꯑꯥ ꯇꯥꯏꯌꯦ
ꯂꯥꯏꯁꯪ ꯆꯠꯄ꯭ꯔꯣ ꯉꯁꯤ
ꯆꯠꯇꯦ ꯑꯩꯈꯣꯏꯒꯤ ꯃꯔꯛꯇ ꯂꯩꯥꯁꯪꯗꯣ
ꯑꯥ
ꯂꯩꯇꯦ ꯑꯩꯈꯣꯏꯒꯤ ꯂꯩꯁꯡ
ꯑꯣ ꯑꯣ ꯈꯥꯡꯉꯦ ꯈꯥꯡꯉꯦ ꯏꯁ ꯑꯗꯨꯗꯤ ꯑꯗꯨꯗꯤ ꯉꯁꯤ ꯅꯣꯡꯃꯥꯏꯖꯤꯡ ꯃꯥꯜꯂꯝꯃꯔꯣꯏꯅꯦ ꯅꯪꯒꯤꯁꯨ꯫
ꯑꯍ ꯃꯥꯟꯗ꯭ꯔꯦ
ꯑꯩꯈꯣꯏꯁꯨꯅꯦ ꯅꯨꯡꯇꯤꯒꯤ ꯅꯣꯡꯃꯥꯏꯖꯤꯡꯅꯦꯒ ꯅꯨꯃꯤꯠꯀ ꯈꯪꯗ꯭ꯔꯦꯗ ꯂꯣꯏꯅ ꯆꯞ ꯃꯥꯅꯈ꯭ꯔꯦ
ꯎꯝ ꯅ ꯂꯩꯁꯪ ꯂꯩꯔꯗꯤ ꯆꯠꯉꯅꯤ ꯑꯗꯨꯕꯨ ꯑꯩꯈꯣꯏꯒꯤ ꯂꯥꯏꯁꯪ ꯂꯩꯇꯦꯅꯦ ꯁꯤꯗ꯫
ꯍꯣꯏ ꯏꯕꯥꯅꯤꯁꯨ ꯑꯟ ꯏꯃꯥꯟꯅꯕꯤ ꯏꯕꯥꯅꯤꯁꯨ ꯑꯅꯤ ꯁꯨꯕꯅꯤꯅ ꯆꯠꯄꯗꯤ ꯌꯥꯕꯅꯦ ꯂꯩ ꯇꯕ ꯁꯣꯝꯗꯁꯨ
ꯍꯣꯏ ꯑꯗꯨꯅꯦ
ꯎꯝ ꯅꯨꯇꯤꯒꯤ ꯑꯥ ꯅꯨꯇꯤꯒꯤ ꯆꯠꯇ꯭ꯔꯁꯨꯀꯣ ꯅꯣꯡ ꯐꯥꯗꯣꯛ ꯆꯠꯄ ꯌꯥꯏꯗꯅꯀꯣ꯫
ꯎꯝ
ꯀꯩꯗꯧꯔꯤꯅꯣ?
ꯑꯁ ꯍꯧꯖꯤꯛꯇ ꯑꯥ ꯆꯥꯛ ꯆꯥꯕ ꯂꯣꯏꯔꯒ ꯐꯝꯔ ꯂꯩꯕꯅꯤꯅꯦ꯫
ꯀꯔꯤ ꯆꯥꯔꯣ ꯅꯨꯡꯗꯥꯡꯒꯤꯔꯣ?
ꯅꯨꯡꯗꯥꯡꯒꯤ ꯅꯠꯇꯦ
ꯅꯨꯡꯊꯤꯟ ꯆꯔꯥ ꯋꯥꯟꯕ꯭ꯔꯥ?
ꯑꯥ ꯆꯔꯥ ꯋꯥꯟꯕꯅꯤ꯫
ꯏꯁ ꯊꯦꯡꯉꯤ ꯀꯣ ꯆꯔꯥ ꯋꯥꯟꯕ
ꯎꯝ
ꯆꯥꯛ ꯆꯥꯕꯗꯣ ꯊꯦꯡꯅ ꯆꯥꯕꯒꯤ ꯆꯩꯔꯥꯋꯥꯟꯕꯁꯨ ꯊꯦꯡꯅ ꯑꯗꯨꯝ ꯆꯥꯏ ꯑꯩꯈꯣꯏꯗꯤ ꯫
ꯑꯣ ꯍꯣꯏ ꯍꯣ ꯑꯩꯁꯨꯅꯦ ꯊꯦꯡꯅ ꯆꯥꯕꯒꯤ ꯂꯥꯝꯗꯕ꯫ ꯉꯁꯥꯏ ꯄꯨꯡ ꯇꯔꯨꯛ ꯑꯦ ꯇꯔꯦꯠ ꯃꯥꯄꯟ ꯃꯈꯥꯏ ꯑꯗꯨꯋꯥꯥꯏꯅ ꯆꯥꯔ ꯃꯗꯤꯀꯣ ꯂꯥꯝꯒꯗꯕ ꯑꯃ ꯑꯅꯤ ꯁ꯭ꯋꯥꯏꯗ
ꯑꯣ
ꯄꯨꯡ ꯇꯔꯥ ꯍꯦꯜꯂ ꯄꯨꯡ ꯇꯔꯥꯃꯥꯊꯣꯏ ꯇꯥꯔꯝꯗꯥꯏꯗ ꯆꯥꯕꯒꯤ ꯂꯥꯝꯗꯦ꯫
ꯈꯣꯏꯗꯤ ꯃꯄꯥꯟꯒꯨꯝꯕꯗ ꯆꯥꯕꯅꯦ ꯑꯗꯨꯕꯨ ꯍꯧꯖꯤꯛ ꯆꯥꯛ ꯂꯥꯝꯕꯒꯤ ꯑꯃꯨꯛꯀ ꯆꯥꯕ꯫
ꯑꯣ ꯀꯩꯁꯨ ꯀꯥꯏꯗꯦꯅ ꯂꯩꯔꯗꯤ ꯂꯥꯝ ꯂꯥꯝꯕꯗ ꯑꯗꯨꯝ ꯆꯥꯕ ꯌꯥꯏ꯫
ꯎꯝ ꯉꯁꯤꯗꯣ ꯑꯩꯗꯣ ꯆꯥꯛ ꯊꯣꯡꯕ ꯇꯟꯕꯒꯤ ꯑꯦꯟꯁꯥꯡ ꯊꯣꯡꯗ꯭ꯔꯦ꯫
ꯑꯦ ꯀ꯭ꯔꯤ ꯀ꯭ꯔꯤ ꯆꯥꯕ꯭ꯔꯣ?
ꯏꯔꯣꯝ ꯏꯔꯣꯝꯂꯒ ꯆꯥꯏꯑꯦ ꯑꯩꯅ ꯏꯔꯣꯝꯕ ꯁꯦꯝꯕ ꯫
ꯑꯣ ꯑꯣ ꯑꯩꯗꯤ ꯏꯔꯣꯟꯕꯁꯨ ꯄꯥꯝꯃꯤꯗ ꯍꯥꯎꯋꯤꯗ ꯎꯝ ꯅꯣꯡ ꯐꯗꯣꯛꯁꯨ ꯍꯤꯟꯖꯥꯡ ꯆꯥꯅꯤꯡꯗꯕ ꯃꯇꯥꯡ ꯌꯥꯎꯕꯅꯦ ꯏꯔꯣꯟꯕꯒꯨꯝꯕ ꯀꯣ ꯆꯥꯅꯤꯡꯕ ꯑꯩꯗꯤ ꯏꯔꯣꯟꯕ ꯑꯃ ꯑꯗꯨꯒ ꯌꯦꯔꯨꯝ ꯑꯃ ꯉꯧꯕꯤ ꯗꯗꯤ ꯆꯥꯛ ꯌꯥꯝ ꯆꯥꯏ
ꯎꯝ ꯑꯩꯁꯨ ꯑꯩꯗꯤ ꯌꯦꯔꯨꯝ ꯌꯥꯝ ꯄꯥꯝꯗꯦ꯫
ꯑꯁ ꯑꯩꯗꯤ ꯌꯥꯝ ꯄꯥꯝꯃꯦ꯫ ꯍꯟꯗꯛꯀꯣ ꯑꯩꯗꯤ ꯐꯨꯜꯂꯒꯗꯤ ꯆꯥꯗꯦ ꯉꯧꯔꯒ ꯑꯌꯥꯝꯕꯗ ꯑꯗꯣ ꯍꯟꯗꯛ ꯌꯦꯔꯨꯝ ꯌꯦꯔꯨꯝꯁꯦ ꯌꯥꯝ ꯇꯥꯡꯁꯨ ꯇꯥꯡ ꯀ꯭ꯔꯦ ꯑꯗꯨꯒ ꯐꯪꯕꯁꯨ ꯌꯥꯝ ꯋꯥꯏꯌꯦ
ꯑꯣ ꯑꯣ ꯂꯥꯟ ꯂꯥꯏꯕꯒꯤ ꯑꯣꯏꯔꯝꯅꯤꯗ ꯑꯗꯨꯗꯤ
ꯍꯣꯏ ꯏꯃꯥꯟꯅꯕꯤ ꯏꯕꯥꯟꯅꯤꯗꯣ ꯉꯔꯥꯡ ꯉꯍꯥꯟ ꯕꯖꯥꯔ ꯊꯣꯛꯄꯗꯣ ꯌꯦꯔꯨꯝ ꯑꯁ ꯌꯦꯔꯨꯝ ꯂꯩꯕꯒꯤꯗꯤ ꯊꯣꯛꯄꯅꯦꯕ ꯌꯦꯔꯨꯝ ꯐꯪꯗꯦ ꯍꯥꯏꯌꯦ꯫ ꯑꯗꯨꯒ ꯑꯩꯈꯣꯏ ꯃꯅꯥꯛꯀꯤ ꯗꯨꯀꯥꯟꯁꯤꯡꯗꯣ ꯑꯗꯨꯗꯁꯨ ꯑꯃꯨꯛ ꯍꯪꯉꯦ ꯃꯣꯏꯗꯁꯨ ꯌꯥꯎꯗꯦ ꯍꯥꯏꯌꯦ꯫ ꯑꯩꯩꯗꯣ ꯌꯦꯔꯨꯝ ꯂꯩꯇꯕꯒꯤ ꯆꯥꯛ ꯆꯪꯗ꯭ꯔꯦꯕ ꯍꯟꯗꯛ꯫ ꯇꯥꯕ꯭ꯔꯣ ꯍꯜꯂꯣ ꯍꯜꯂꯣ ꯍꯜꯂꯣ ꯇꯥꯕ꯭ꯔꯣ ꯍꯜꯂꯣ ꯇꯥꯕꯔꯣ